ꯅꯪꯁꯦ ꯌꯥꯝ ꯂꯦꯖꯤ ꯑꯣꯏꯕ ꯃꯥꯜꯂꯦ ꯍꯧꯖꯤꯛꯀꯣ꯫
ꯑꯩꯔꫭ ꯎꯝ꯫
ꯍꯣꯏ ꯅꯪ꯫
ꯂꯩꯩꯇꯦ꯫
ꯅꯠ ꯅꯠꯇꯦ ꯅꯪ ꯕꯤꯖꯤ ꯑꯣꯏꯕ ꯃꯥꯜꯂꯦꯕ꯫
ꯑ ꯅꯣꯏꯖꯤ ꯅꯣꯏꯖꯤ꯫
ꯅꯠꯇꯦ ꯅꯪ ꯅꯪ ꯅꯪ ꯍꯧꯖꯤꯛ ꯅꯪ ꯍꯧꯖꯤꯛ ꯌꯥꯝ ꯇꯟ ꯇꯟꯕ ꯃꯥꯜꯂꯦꯕ꯫ ꯇꯥꯗꯕ꯭ꯔꯣ꯫
ꯇꯥꯗꯦ ꯅꯨꯡꯉꯥꯏꯇꯕꯒꯤ꯫ ꯃꯥꯏ ꯃꯨꯠꯈ꯭ꯔꯕ ꯍꯥꯏꯌꯨ ꯇꯥꯌꯦ꯫
ꯈꯣꯏꯁꯨ ꯊꯨꯝ ꯃꯨꯠꯂꯦ꯫ ꯌꯥꯝ ꯁꯥꯔꯤꯀꯥꯟꯁꯤꯗ ꯍꯧꯖꯤꯛ ꯐꯦꯟ ꯆꯥꯛ ꯆꯥꯕ ꯂꯣꯏꯔꯒ ꯐꯦꯟ ꯊꯥꯒꯦꯅ ꯇꯧꯔꯒ ꯏꯂꯤꯛꯇꯔꯤꯛ ꯃꯨꯠꯈ꯭ꯔꯕ ꯋꯥꯅꯤꯗ꯫ ꯑꯩꯒꯤ ꯃꯈꯣꯟ ꯇꯥꯕꯒꯤ ꯅꯪ ꯍꯧꯖꯤꯛꯇꯤ ꯅꯪ ꯆꯦꯡ ꯂꯦꯡꯗꯕ꯭ꯔꯥ꯫
ꯑꯩꯕꯨ ꯕꯤꯁ ꯌꯥꯝ ꯇꯥꯎꯈ꯭ꯔꯦ꯫ ꯅꯪ ꯃꯤꯁ ꯌꯥꯝ ꯇꯧꯈ꯭ꯔꯦ ꯑꯩꯉꯣꯟꯗꯥ꯫